ꯍꯜꯂꯣ
ꯍꯜꯂꯣ
ꯀꯩꯗꯧꯔꯝꯃꯤꯅꯣ
ꯁꯨꯝ ꯂꯩꯔꯝꯃꯤꯅꯤꯗ
ꯎꯝ
ꯀꯩꯗꯧꯔꯝꯃꯤꯅꯣ ꯢꯆꯦꯗꯤ
ꯑꯣ ꯆꯥꯛ ꯏꯁꯤꯡ ꯆꯥꯕꯤꯔꯕꯣ
ꯆꯥ ꯏꯁꯤꯡ ꯆꯕꯤꯔꯕꯣ
ꯇꯥꯗꯤꯌꯦ
ꯆꯥꯛ ꯏꯁꯤꯡ ꯆꯥꯔꯕꯣ
ꯑ ꯇꯥꯏ ꯇꯥꯏ
ꯇꯥꯔꯕꯣ
ꯇꯥꯔꯦ ꯇꯥꯔꯦ
ꯎꯝ ꯋꯥꯇꯔ ꯄꯥꯛ ꯆꯠꯄꯗꯣ ꯀꯔꯝ ꯀꯥꯟꯗ ꯆꯠꯁꯦ ꯍꯥꯏꯅꯣ
ꯑꯩꯗꯤ ꯔꯦꯗꯤꯅꯦ ꯑꯗꯨꯝ
ꯃꯣꯏ ꯑꯉꯥꯡꯈꯩꯀꯩ ꯍꯥꯏꯅꯔꯒꯦꯕ ꯑꯗꯨꯅ ꯑꯩ ꯍꯪꯉꯁꯤ ꯃꯣꯏ
ꯑꯉꯥꯡꯒꯩꯗꯣ ꯑꯩ ꯄꯥꯎ ꯐꯥꯎꯅꯗꯦ ꯅꯪ ꯐꯥꯎꯅꯗꯕ꯭ꯔꯣ
ꯄꯥꯎ ꯐꯥꯎꯕ ꯅꯪꯑ ꯉꯥꯡꯉꯤꯗꯦ ꯌꯥꯝꯅ ꯇꯞꯄꯦ
ꯍꯜꯂꯣ
ꯎꯝ ꯇꯥꯕꯨꯗꯤ ꯇꯥꯏꯌꯦꯦ ꯅꯪꯅ ꯉꯥꯡꯕꯗꯣ ꯈꯔ ꯇꯞꯄ
ꯎꯝ ꯑꯣ ꯑꯉꯥꯡꯒꯩꯗꯣ
ꯎꯝ
ꯑꯩ ꯄꯥꯎ ꯐꯥꯎꯅꯗ꯭ꯔꯤꯕ ꯅꯪ ꯐꯥꯎꯅꯗꯕ꯭ꯔꯣ
ꯑꯣ ꯐꯥꯎꯅꯗꯦ ꯍꯥꯏꯐꯦꯠꯄꯨꯗꯤ ꯍꯥꯏꯒꯤꯈꯤꯕꯅꯦ ꯑꯗꯨꯗꯣ ꯃꯣꯏ ꯀꯟꯐꯥꯝ ꯑꯣꯏꯗ꯭ꯔꯤꯌꯦ ꯄꯥꯎꯁꯦ
ꯑꯣ ꯃꯣꯏ ꯀꯩ ꯍꯥꯏꯔꯛꯒꯦ
ꯍꯣꯏ ꯆꯠꯁꯦꯕꯨꯗꯤ ꯍꯥꯏꯕꯅꯦꯕ ꯑꯗꯨ ꯀꯟꯐꯥꯝꯗꯤ ꯑꯣꯏꯗ꯭ꯔꯤ ꯎꯝ ꯁꯤ ꯃꯇꯝ ꯆꯠꯁꯦ ꯈꯣꯠꯁꯦ ꯍꯥꯏꯕꯗꯣ ꯍꯥꯏꯔꯛꯇ꯭ꯔꯤꯑꯕ
ꯑꯊꯨꯕ ꯃꯇꯝꯗ ꯆꯠꯁꯦꯅ ꯍꯥꯏꯖꯤꯜꯂꯨ ꯌꯥꯗ꯭ꯔꯣ ꯅꯪꯅ
ꯃꯣꯏ ꯁꯨꯇꯤ ꯂꯩꯕ ꯂꯩꯇꯕ ꯇꯧꯔꯛꯑꯦ ꯑꯗꯨꯒꯤꯅꯤ ꯃꯣꯏ ꯑꯗꯨꯝ ꯆꯤꯡ ꯀꯥꯕ ꯆꯠꯂꯨꯁꯤ ꯌꯦ
ꯀꯥꯏꯗ
ꯊꯥꯡꯃꯩꯕꯟꯗ
ꯀꯝ ꯀꯥꯟꯗ
ꯗꯦꯠ ꯀꯌꯥꯗꯅꯣ ꯍꯥꯏꯔꯝꯕꯗꯣ ꯈꯪꯗꯦꯅꯦ
ꯑꯌꯨꯛꯂꯣ ꯅꯨꯡꯗꯥꯡꯂꯣ
ꯆꯤꯡꯒꯥꯕꯣꯔꯥ
ꯑꯥ
ꯃꯣꯏꯗꯣ ꯑꯌꯨꯛ ꯃꯥꯜꯂꯦ
ꯑꯝ
ꯃꯟꯗꯦ ꯍꯥꯢꯕ꯭ꯔ ꯀꯩꯅꯣꯝ ꯍꯥꯢꯌꯦ
ꯃꯟꯗꯦ ꯃꯊꯪꯒꯤ ꯀꯅꯥ ꯀꯅꯥ ꯆꯠꯇꯣꯏꯅꯣ
ꯑꯁ ꯃꯕꯥꯅꯤ ꯃꯕꯥꯅꯤ ꯈꯇꯪ
ꯑꯣꯍꯣ ꯏꯕꯥꯅꯤꯈꯇ
ꯃꯕꯥꯅꯤ ꯈꯛꯇꯪ ꯑꯩ ꯌꯥꯎꯅꯤꯡꯕ꯭ꯔꯥ ꯑꯩꯌꯦ ꯑꯩꯅ ꯊꯃꯩ ꯄꯟꯗꯤ ꯆꯔꯥꯛ ꯀꯥꯅꯤꯡꯗꯦ ꯕꯤꯠ ꯂꯩꯇꯦꯅ ꯍꯥꯏꯕ
ꯎꯝ
ꯑꯗꯨꯗꯤ ꯃꯕꯅꯤꯗꯪ ꯀꯥꯔꯅꯤꯌꯦ
ꯐꯔꯦ ꯐꯔꯦ ꯑꯗꯣ ꯐꯠ ꯆꯠꯍꯧꯔꯗꯤ ꯐꯕꯅꯤꯅꯦ ꯑꯩꯈꯣꯏ ꯋꯥꯇꯔ ꯄꯥꯔꯛꯇꯨꯁꯨ ꯁꯤ ꯝꯅꯨꯡꯁꯦ
ꯇꯥꯗꯕ꯭ꯔꯣ
ꯑꯣ ꯇꯥꯔꯦ ꯇꯥꯔꯦ
ꯎꯝ
ꯑꯩꯅ
ꯃꯣꯏ ꯋꯥꯇꯔ ꯄꯥꯔꯛꯇꯣ ꯑꯗꯨꯗꯣ ꯈꯔ ꯊꯨ ꯆꯠꯅꯕ ꯍꯥꯏꯖꯤꯜꯂꯨ ꯌꯥꯗ꯭ꯔꯕ ꯍꯥꯏꯗꯤ ꯃꯇꯝꯁꯤ ꯂꯩꯔꯛꯑꯔꯣꯏ
ꯎꯝ ꯃꯣꯏ ꯁꯨꯇꯤ ꯂꯩ ꯂꯩꯇꯦꯅ ꯇꯧꯋꯦꯕ ꯑꯗꯨꯒꯤꯅꯦ ꯑꯃꯗꯨꯅ ꯃꯥꯄꯜꯅꯤ ꯄꯥꯟ ꯃꯥꯄꯜꯅꯤ ꯄꯥꯟꯕꯗ ꯇꯧꯂꯩꯔꯦ ꯃꯄꯜ ꯅꯤ ꯄꯥꯟꯕ ꯑꯗꯨ ꯇꯧꯕ ꯇꯧ ꯂꯩ ꯑꯗꯒꯤ ꯃꯣꯏ ꯃꯌꯥꯝꯅ ꯑꯃꯨꯛ ꯀꯥꯡꯗꯣ ꯀꯣꯏꯕ ꯆꯠꯁꯤ ꯑꯩꯈꯣꯏ ꯂꯩꯀꯥꯏꯒꯤ ꯏꯅꯝꯕꯁꯤꯡꯗꯨꯅ ꯄꯨꯜꯂꯞ ꯇꯧꯔꯒ ꯀꯥꯡ ꯀꯣꯏꯕ ꯆꯠꯁꯤ ꯀꯥꯡ ꯅꯨꯃꯤꯠꯇ ꯀꯥꯏꯅ ꯇꯧꯔꯛꯑꯦꯅꯦ ꯑꯃꯨꯛ
ꯀꯔꯤ ꯂꯝꯗ
ꯈꯪꯗꯦ ꯈꯪꯗꯦ ꯑ ꯀꯩꯅꯣꯗ ꯑꯃꯨꯛ ꯀꯣꯏꯕ ꯆꯠꯁꯤ ꯀꯥꯡ ꯄꯨꯟꯗ ꯀꯨꯏꯔꯦ ꯄꯨꯟꯁꯤꯅ
ꯀꯩ ꯃꯧ ꯀꯅꯥ-ꯀꯅꯥ ꯅꯣ
ꯈꯪꯗꯦ ꯃꯣꯏ ꯃꯧ ꯑꯍꯨꯝ ꯃꯔꯤꯈ ꯂꯩꯗꯥꯏꯗ ꯁ꯭ꯋꯥꯏꯗ ꯑꯗꯨꯗꯨꯅ ꯑꯗꯨꯅ ꯍꯥꯏꯁꯦ ꯃꯣꯏꯗꯤ ꯀꯩꯁꯨ ꯂꯥꯝꯅ ꯇꯠꯇꯧ ꯅꯠꯇꯦ ꯍꯥꯏꯕ ꯃꯆꯥ ꯃꯁꯨ ꯑꯗꯒꯤ ꯃꯋꯥꯅ ꯀꯩꯅ ꯑꯗꯨꯝ
ꯎꯝ
ꯅꯨꯡꯉꯥꯏꯔꯣꯏ ꯍꯥꯏꯕ ꯆꯠꯃꯤꯟꯅꯕꯗ
ꯃꯥꯅꯤ ꯅꯨꯡꯉꯥꯏꯔꯣꯢ ꯊꯦꯡꯕꯁꯨ ꯌꯥꯔꯣꯏ ꯃꯣꯏꯗꯤ
ꯑꯩꯈꯣꯏꯗꯤ ꯑꯗꯨꯝ ꯀꯣꯏꯆꯠ ꯆꯠꯂꯒꯥ ꯂꯩꯅꯤꯡꯉꯛꯀꯅꯤ
ꯑꯩꯈꯣꯏꯒꯤ ꯈꯪꯗꯦꯗ ꯅꯪ ꯆꯠꯇꯣꯏꯔꯣ ꯀꯥꯏ ꯆꯠꯇꯣꯏꯅꯣ ꯂꯩꯒꯦ ꯅꯪꯗꯤ
ꯀꯥꯡ ꯂꯣ ꯀꯥꯡꯁꯦ ꯈꯪꯗꯦ ꯑꯩꯈꯣꯏ ꯑꯗꯨꯝ ꯆꯠꯁꯦ ꯑꯩꯈꯣꯏ ꯃꯁꯦꯟ ꯑꯗꯨꯝ ꯆꯠꯂ ꯂꯣꯏꯔꯦ ꯀꯩꯗꯧꯔꯒꯦ
ꯀꯗꯥꯥꯏ ꯆꯠꯇꯣꯏꯅꯣ ꯑꯩꯈꯣꯏ ꯃꯁꯦꯟ ꯑꯗꯨꯝ ꯆꯠꯂꯁꯤ
ꯅꯨꯃꯤꯠꯇ ꯑꯣꯏ ꯆꯠꯂꯁꯤꯔꯣ ꯋꯥꯇꯔ ꯄꯥꯔꯛꯁꯦ
ꯀꯥꯡ ꯅꯨꯃꯤꯠꯇꯗꯤ ꯊꯣꯡ ꯍꯥꯡꯒꯗ꯭ꯔꯥ
ꯈꯪꯗꯤꯌꯦ
ꯀꯥꯡ ꯀꯥꯡ ꯅꯨꯃꯤꯠꯇꯗꯤ ꯑꯇꯣꯞꯄ ꯀꯥꯡ ꯑꯃꯨꯛ ꯐꯤ ꯐꯅꯦꯛ ꯁꯤꯠꯂ ꯀꯥꯡ ꯑꯃꯨꯛ ꯆꯠꯁꯦꯅ ꯍꯥꯏꯅꯔꯛꯑꯣꯏꯗ꯭ꯔꯣ
ꯀꯔꯥꯏꯗꯕꯨ ꯆꯠꯇꯣꯏꯅꯣꯗ ꯐꯤꯕꯅꯦ ꯁꯦꯠꯂꯒ ꯏꯁꯀꯣꯟꯗ ꯃ ꯉꯥꯏꯔꯦ ꯀꯣꯅꯨꯡꯗꯁꯨ ꯀꯩꯁꯨ ꯆꯠꯄ ꯉꯝꯃꯣꯏ ꯑꯩꯈꯣꯏꯅ
ꯑꯣꯏꯔꯔꯣꯏ ꯑꯗꯨꯕꯨꯗꯤ
ꯕꯤꯠꯁꯨ ꯀꯩꯁꯨ ꯂꯩꯔꯣꯏ
ꯍꯣꯏ ꯑꯗꯨꯕꯨꯗꯤ ꯑꯗꯨꯅ ꯀꯩꯅꯣꯗ ꯆꯠꯂꯁꯤ ꯋꯥꯇꯔ ꯄꯥꯛꯇꯨ ꯆꯠꯅꯤꯡꯂꯥꯕꯅꯤ ꯊꯨꯅ
ꯃꯣꯏꯁꯨ ꯁꯨꯇꯤ ꯂꯩꯔꯅꯤ ꯀꯥꯡ ꯅꯨꯃꯤꯠꯇꯨꯗꯤ
ꯎꯝ ꯀꯥꯡꯗ ꯁꯨꯇꯤ ꯄꯤꯔꯣ ꯍꯥꯏꯅꯦ
ꯏ ꯉꯥꯎꯔꯕꯔꯥ
ꯈꯪꯗꯦ ꯄꯣꯠ ꯌꯜꯍꯧꯗꯣꯏꯅꯤꯗꯅ ꯄꯣꯠ ꯌꯣꯟꯍꯧꯗꯣꯏꯌꯦꯗꯅ
ꯀꯥꯡ ꯅꯨꯃꯤꯠꯇꯕꯨ ꯁꯨꯇꯤ ꯄꯤꯔꫭꯏꯑꯦ ꯀꯔꯝꯕ ꯑꯉꯥꯎꯕ ꯑꯐꯥꯏ ꯕꯅꯣꯕ
ꯑꯗꯨ ꯂꯦꯞꯄꯗ ꯃꯣꯏꯗꯤ ꯂꯨꯄꯥ ꯀꯌꯥꯅꯣ ꯃꯥꯡꯖꯗꯣꯏꯁꯦ
ꯑꯗꯨꯕꯨꯗꯤ ꯃꯣꯏꯗꯤ ꯃꯤ ꯑꯗꯨ ꯅꯨꯃꯤꯠ ꯇꯨꯅ ꯃꯤ ꯇꯤꯟꯕ ꯍꯦꯟꯗꯣꯏꯅꯦ ꯇꯧꯔꯤ ꯑꯣꯏꯔꯝꯅꯤ ꯑꯗꯣꯏ ꯖꯨ
ꯎꯝ
ꯑꯁ ꯏꯁꯇꯥꯞꯇꯗꯤ ꯋꯥꯕ
ꯋꯥꯕ ꯑꯇ ꯇꯧꯔꯤꯁꯤ ꯍꯣꯏ ꯍꯣꯏ ꯃꯥꯄꯜꯅꯤ ꯄꯥꯟꯕꯁꯤ
ꯃꯥꯄꯟꯅꯤ ꯄꯥꯟꯕꯔꯣ ꯅꯣꯡꯃ ꯄꯥꯟꯕꯗꯔꯣ ꯃꯣꯏ ꯊꯥꯕꯗꯣ ꯑꯗꯨꯅꯤ ꯅꯣꯡꯃ ꯄꯥꯟꯕ ꯑꯣꯏꯕꯅꯤ
ꯅꯣꯡꯃ ꯄꯥꯟꯕꯗ ꯀꯥꯟꯇꯣ ꯗꯥꯝꯗ ꯑꯣꯏꯅ ꯆꯠꯂꯨꯔꯁꯨ ꯀꯌꯥꯝ ꯂꯥꯞꯆꯥ
ꯀ ꯑꯗꯨ ꯑꯗꯩ ꯑꯩꯗꯤ ꯁ꯭ꯋꯤꯝꯃꯤꯡ ꯀꯩꯅꯣꯅ ꯍꯦꯟꯅ ꯋꯥꯇꯔ ꯄꯥꯛꯅ ꯅꯨꯡꯉꯥꯏꯅꯤꯗ
ꯎꯝ
ꯍꯥꯏꯗꯤ ꯑꯥꯇꯣ ꯗꯥꯝꯗꯨꯁꯨ ꯗꯥꯝ ꯍꯣꯏ ꯌꯦꯡꯕ ꯈꯣꯠꯄꯗꯤ ꯐꯖꯅꯤ ꯏꯁꯤꯡꯁꯨ ꯅꯔꯝꯅꯤ ꯑꯗꯒꯤ ꯏꯔꯣꯏꯕꯁꯨ ꯍꯩꯕ ꯅꯠꯅꯗꯦ ꯄꯣꯠ ꯆꯩꯁꯨ ꯂꯩꯇꯦ ꯋꯥꯇꯔ ꯄꯥꯔꯛꯀꯤꯗꯤ ꯏꯁꯤꯡꯖꯨ ꯑꯗꯨꯝ ꯊꯦꯟꯅꯤ ꯑꯗꯩ ꯃꯣꯏꯒꯤ ꯑꯈꯣꯏꯅ ꯎꯞꯅꯕ ꯈꯣꯠꯅꯕ ꯂꯥꯏꯐ ꯖꯦꯛ ꯀꯦꯠ ꯑꯗꯨ ꯑꯗꯥ ꯂꯩꯔꯝꯅꯤ
ꯎꯝ
ꯍꯣꯏ ꯍꯣꯏ ꯂꯝ ꯌꯦꯡꯕ ꯆꯠꯄꯒꯤꯕꯨꯗꯤ ꯑꯗꯨꯝ ꯀꯩꯅꯣ ꯌꯥꯏꯀꯣ ꯑꯗꯨꯔꯗꯤ ꯑꯩꯈꯣꯏꯅ ꯁꯥꯟꯅꯅꯤꯡꯕ ꯅꯨꯡꯉꯥꯏꯅꯤꯡꯕꯗꯨ ꯑꯣꯏꯔꯗꯤ
ꯎ ꯑꯗꯨꯗꯤ ꯑꯇꯣꯏ ꯄꯥꯡꯇꯣꯏꯅ ꯆꯠꯂꯁꯀ ꯇꯣꯟ ꯅꯥꯝꯗ ꯃꯃꯥꯡꯗ ꯆꯣꯠꯍꯧꯗꯦ ꯆꯠꯁꯦꯡꯗꯤ ꯍꯥꯏꯅꯕꯅꯦꯕ ꯅꯠꯇ꯭ꯔꯥ
ꯃꯥꯅꯦ ꯍꯥꯏꯅꯕꯅꯤ
ꯗꯨꯅ ꯀꯥꯟꯇꯣꯗꯣ ꯈꯪꯗꯦꯗ ꯌꯦꯡꯉ ꯁꯤꯁꯦ
ꯅꯣꯡꯃ ꯅꯠꯇ꯭ꯔꯒ ꯅꯣꯡꯃ ꯅꯣꯡꯃ ꯑꯃ ꯆꯠꯂꯁꯦ ꯑꯗꯨ ꯋꯥꯇꯔ ꯄꯥꯔꯀꯤ ꯍꯥꯟ ꯆꯠꯍꯧꯁꯦ
ꯑꯥ
ꯍꯣꯏꯗ ꯃꯥꯏꯗꯤ ꯁꯥꯟꯅꯕꯝ ꯈꯣꯠꯐꯝ ꯑꯗꯨ ꯑꯗꯥ ꯃꯌꯥꯝ ꯂꯩꯗꯅ ꯀꯥꯡꯇꯒꯤꯗꯤ ꯑꯩꯈꯣꯏ ꯖꯁ ꯆꯠꯂꯒ ꯑꯩꯈꯣꯏ ꯄꯤꯛꯅꯤꯛ ꯇꯧꯅꯤꯡꯕ ꯆꯥꯛ ꯏꯁꯤꯡ ꯆꯥꯕ ꯈꯣꯠꯄ ꯀꯩꯗꯧꯔꯒ ꯏꯁꯤꯡꯗꯨꯗ ꯈꯔ ꯆꯥꯏꯊꯔ ꯇꯤꯡꯕ ꯈꯣꯠꯄꯗ ꯍꯥꯏꯗꯤ ꯑꯩꯈꯣꯏꯅ ꯏꯔꯣꯏꯕ ꯍꯩꯕꯁꯨ ꯅꯠꯇꯦꯗꯅ
ꯃꯥꯟꯅꯦ
ꯑꯗꫭ ꯏꯔꯣꯏꯕ ꯍꯩꯔꯗꯤ ꯑꯃꯨꯛ ꯂꯣꯏꯗꯅ ꯈꯣꯠꯇꯅ ꯇꯧꯔꯛ ꯌꯥꯕ ꯑꯗꯩ ꯑꯃ ꯇꯥꯎꯊꯒꯔꯣꯑꯩꯈꯣꯏ ꯔꯣꯏ ꯍꯩꯇꯝꯅꯤꯅ ꯌꯦꯡꯉ ꯑꯗꯨꯝ ꯂꯩꯍꯧꯗꯣꯏꯅꯤ
ꯎꯝ ꯋꯥꯇꯔ ꯄꯥꯛꯇ ꯆꯠꯂꯥꯁꯦ
ꯍꯣꯔꯦꯟꯗꯤ ꯑꯝꯇ ꯄꯨꯟꯁꯦ ꯑꯗꯨꯒ ꯑꯝꯇ ꯍꯥꯏꯅꯔꯁꯦ ꯑꯗꯨꯗꯤ ꯆꯠꯄꯩꯗꯣ
ꯍꯥꯏꯅꯖꯦ ꯍꯥꯏꯅꯖꯦ ꯑꯈꯣꯏ ꯃꯤꯇꯤꯡ ꯇꯧꯁꯤ
ꯑꯣ ꯑꫭ ꯍꯥꯟꯆꯤꯠ ꯀꯩꯅꯣ ꯇꯧꯗ꯭ꯔꯗꯤ
ꯑꯄꯨꯟꯕ ꯃꯤꯐꯝ ꯑꯃ ꯇꯧꯔꯒ
ꯍꯥꯏꯅꯔꯁꯦ ꯅꯠꯇ꯭ꯔꯗꯤ
ꯉꯔꯥꯡ ꯑꯩꯈꯣꯏꯅ ꯃꯣꯏ ꯊꯝꯕꯥꯜ ꯌꯦꯡꯕ ꯆꯠꯂꯨ ꯃꯥꯜꯂꯦ
ꯑꯥ
ꯑꯩꯅ ꯌꯥꯝ ꯐꯖꯩ ꯍꯥꯏꯌꯦ ꯀꯥꯏꯗꯅꯣ ꯃꫭꯏ ꯑꯁꯨꯝ ꯑꯥ ꯃꯩꯇ꯭ꯔꯝꯂꯣꯝꯗ ꯍꯥꯏꯌꯦ
ꯃꯩꯇ꯭ꯔꯝ ꯕꯝꯗꯤꯌꯥꯔꯒꯤ
ꯑꯥ ꯕꯝꯗꯤꯌꯥꯔꯒꯤꯗꫭ ꯑꫭꯏꯗꯨꯏꯕ ꯆꯠꯂꯕꫭ ꯅꯪ ꯕꯝꯗꯤꯌꯥꯔꯒꯤꯗꫭ
ꯆꯠ ꯑꯌꫭ ꯆꯠꯇ꯭ꯔꯤꯗ
ꯌꯥꯝ ꯐꯖꯩ ꯍꯥꯏꯌꯦ ꯊꯝꯕꯥꯜ ꯃꯌꯥꯝ ꯍꯩꯛꯑꯒ ꯄꯔꯥꯛꯑ ꯐꯖꯩ
ꯑꯗꯣ ꯃꯣꯏ ꯐꯖꯩ ꯍꯥꯏꯗꯣ ꯀꯩꯁꯨ ꯐꯖꯔꯝꯗꯧ ꯃꯥꯟꯗꯦꯗ ꯑꯩꯗꯤ ꯍꯥꯏꯗꯤ ꯍꯧꯖꯤꯛ ꯑꯗꯨꯀꯥꯟꯒꯤ ꯑꯗꯨꯝ ꯇꯦꯠ ꯇꯦꯠ ꯈꯔ ꯍꯧꯕꯤꯁꯨ ꯑꯣꯏꯔꯝꯅꯤꯕ ꯃꯣꯏ ꯄꯥꯡ ꯆꯠꯊꯣꯛꯇꯕꯒꯤ ꯑꯗꯨꯝ
ꯑ ꯑꯥ ꯑꯇꯩꯁꯨꯅꯦ ꯈꯔ ꯎꯕꯗ ꯄꯦꯟꯖꯕꯤꯗꯨꯅꯦꯕ ꯑꯩꯈꯣꯏꯅꯦ ꯃꯐꯝ ꯈꯨꯗꯤꯡ ꯁꯨꯡꯄꯦꯟ ꯄꯦꯟꯕ ꯅꯥꯏꯗ꯭ꯔꯕꯅꯦ ꯑꯩꯈꯣꯏꯁꯦ
ꯑꯩꯈꯣꯏꯗꯤ ꯍꯦꯛꯇ ꯃꯤꯠ ꯁꯦ ꯊꯟꯈꯩ ꯊꯃꯣꯏꯁꯤꯗ ꯊꯃꯣꯏꯁꯤꯗ ꯄꯥꯟꯈꯩ ꯄꯦꯟꯈꯩ ꯄꯦꯟꯕ ꯑꯃ ꯐꯥꯎꯕꯗꯨꯅꯦꯕꯀꯣ ꯃꯣꯏ ꯄꯥꯝꯃꯤ ꯖꯦ
ꯑꯥ ꯑꯦ ꯑꯩꯈꯣꯏ ꯅꯍꯥꯟ ꯆꯠ ꯄꯠꯇꯣ ꯑꯗꯨꯗꯣ ꯕꯝꯗꯤꯜꯌꯔꯣꯝꯔꫭ ꯑꯗꯨ ꯀꯩ
ꯃꯥꯅꯦ ꯑꯍꯝꯕ ꯁꯟꯁꯦꯠ ꯌꯦꯡꯕ ꯆꯠꯄꯩꯗꯣ ꯕꯝꯗꯤꯜꯔꯣꯝꯅꯦꯕꯀꯣ ꯃꯣꯏꯗ ꯊꯥꯍꯧꯔꯤ ꯑꯗꯨꯗꯩ ꯑꯃꯨꯛ ꯊꯧ ꯈꯗ ꯊꯧꯗꯔꯒ ꯂꯩꯗꯣꯏꯅꯦꯕ
ꯑꯣ ꯊꯝꯕꯥꯜ ꯌꯦꯡꯕꯗꯣ
ꯑꯥ ꯊꯝꯕꯥꯜ ꯌꯦꯡꯕꯗꯣ ꯃꯣꯏ ꯈꯔ ꯆꯪꯗꯣꯏꯅꯦꯕ ꯈꯣꯏ ꯆꯪꯉꯛꯇ꯭ꯔꯦꯗꯅ
ꯑꯥ ꯕꯝꯗꯤꯜ ꯍꯥꯏꯕꯒꯤ ꯃꯄꯥꯗꫭ ꯑꫭꯏꯗꯨꯏꯕ
ꯎꯝ
ꯑꯗꯨꯅꯤ ꯐꯗꯤ ꯐꯖꯩꯌꯦ ꯃꯣꯏꯒꯤꯗꯣ ꯀꯩꯅꯣ ꯇꯧꯏ ꯑꯣ ꯐꯔꯦ ꯐꯔꯦ ꯅꯪ ꯀꯩꯗꯧꯔꯝꯃꯤꯅꯣ
ꯑꯩ ꯁꯨꯝ ꯍꯤꯄꯝꯕꯅꯦ
ꯎꯝ ꯍ ꯍ ꯄꯊꯔ ꯄꯊꯔ ꯇꯥꯏꯗꯤ ꯑꯩꯁꯨ ꯊꯝꯅꯕ ꯇꯧꯔꯒꯦ ꯋꯥꯔꯤꯗꯣ ꯄꯨꯜꯂꯒ ꯑꯗꯨꯝ ꯁꯥꯟꯅꯔꯁꯦ
ꯎꯝ ꯎꯝ ꯁꯥꯟꯅꯔꯁꯤ ꯎꯝ